ꯍꯣꯏ ꯇꯥꯔꯦ ꯇꯥꯥ ꯇꯥꯔꯕꯣ꯫ ꯁꯤ ꯌꯥꯝ ꯅꯨꯡꯉꯥꯏꯔꯦ ꯍꯧꯖꯤꯛꯇꯤ ꯀꯥꯏꯔꯦ꯫ ꯍꯣꯏ ꯈꯩꯅꯨꯡꯉꯥꯏ ꯑꯃ ꯌꯥꯝ ꯅꯨꯡꯉꯥꯏꯔꯦ ꯀꯔꯤꯕꯥ꯫
ꯅꯪꯅꯅꯦꯕ꯫
ꯑꯩꯅꯔꯣ ꯅꯪꯅꯔꫭ ꯒ꯭ꯌꯥ ꯏꯁ ꯑꯩꯅꯅꯤ ꯀꯥꯏꯅ ꯑꯩꯉꫭꯟ
ꯈꯪꯗꯦ ꯑꯩꯅꯔ ꯅꯪꯅꯔꯗꯤ ꯈꯪꯗꯦ ꯑꯗꯣ ꯑꯗꯨ ꯑꯣꯏꯔꯁꯨ
ꯈꯪꯗ꯭ꯔꯒ ꯅꯪꯅꯅꯦ ꯀꯥꯏꯅ ꯁ꯭ꯌꯥ꯫
ꯈꯪꯗꯦ꯫ ꯑ ꯈꯪꯗꯦ ꯑ ꯏꯟꯁꯥꯡ ꯊꯣꯡꯕ ꯂꯣꯏꯔꯒ ꯑꯗꯨꯝ ꯂꯩꯌꯦ꯫
ꯀꯩ ꯍꯤꯟꯖꯥꯡ ꯊꯣꯡꯉꯤꯕ꯫
ꯎꯝ ꯍꯋꯥꯏꯒ ꯑꯂꯨꯒ ꯊꯥꯎ ꯉꯧꯔꯦ꯫
ꯍꯋꯥꯏꯒ ꯑꯂꯨꯒ ꯊꯥꯎ ꯉꯔꯦ ꯑꯣ ꯃꯥꯏꯔꯦꯟ ꯃꯅꯥ ꯊꯣꯡꯗ꯭ꯔꯕꯣ ꯉꯁꯤꯗꯤ꯫
ꯎꯝ ꯀꯗꯥꯏꯗꯒꯤ ꯅꯨꯡꯇꯤꯒꯤ ꯆꯥꯕ ꯌꯥꯕ ꯅꯠꯇꯦ ꯑꯗꯨ꯫
ꯑꯗꯨ ꯊꯣꯡꯉꯗꯤ ꯀꯩ ꯑ ꯑꯗꯨꯗꯣ ꯃꯥꯏꯔꯦꯟ ꯃꯅꯥꯗꯣ ꯀꯩꯅꯣ ꯇꯧꯋꯦ ꯍꯥꯏꯕꯅꯦ ꯑꯈꯣꯏ ꯑ ꯈꫭꯏꯒꯤ ꯃꯄꯥꯟ ꯊꯣꯛꯄꯒꯨꯝꯕꯥ ꯑ ꯕꯦꯔꯥꯒꯨꯝꯕ ꯂꯩꯕꯗꯣ ꯑꯗꯨ ꯕꯦꯔꯥ ꯇꯧꯒꯜꯂ ꯐꯩ ꯍꯥꯏꯕꯅꯦ꯫ ꯕꯦꯔꯥ ꯕꯦꯔꯥ ꯇꯧꯒꯜꯂꯦ ꯍꯥꯏꯕ꯫
ꯑꯣ ꯀꯅꯥꯅ ꯍꯥꯏꯕ꯫
ꯑꯗꯨꯃꯥꯏꯅ ꯍꯥꯏꯌꯦ꯫
ꯑꯣ ꯑꯗꯨꯒꯤꯔꯥ ꯈꯪꯗꯦ ꯑꯩ ꯍꯟꯗꯛ ꯃꯔꯛꯁꯦ
ꯍꯣꯏ꯫
ꯕꯦꯔꯥ ꯌꯥꯝ ꯇꯧꯋꯦꯕ ꯑꯗꯨ ꯊꯣꯛ
ꯃꯄꯥꯟ ꯊꯣꯛꯄ ꯍꯥꯏꯔ ꯑꯈꯣꯏꯒꯤ ꯑ ꯈꯤꯇꯪ-ꯈꯤꯇꯪ ꯇꯧꯔꯒ ꯃꯄꯥꯟ ꯌꯥꯝ ꯊꯣꯛꯅꯤꯡꯉ ꯇꯧꯔꯀꯥꯟꯗ ꯅꯥꯕꯗ ꯇꯧ ꯅꯥꯕ ꯇꯧꯕꯗꯣ ꯑꯈꯣꯏꯒꯤ ꯌꯨꯡ ꯇꯤꯟ ꯌꯨꯡ ꯀꯩ ꯍꯥꯏꯗꯣꯏꯅꯣ ꯈꯪꯗꯦꯅꯤ ꯑꯗꯨꯃꯥꯏꯅ ꯇꯧꯕꯅꯦꯕ ꯑꯗꯨꯃꯥꯏꯟ ꯇꯧꯋꯦ ꯌꯥꯏ ꯫
ꯑꯣ ꯗꯨꯒꯤꯔꯗꯤ ꯈꯪꯗ꯭ꯔꯦ꯫
ꯀꯩꯗꯧꯔꯤꯕ ꯅꯪ ꯃꯄꯥꯟꯊꯣꯛꯄ ꯅꯨꯡꯉꯥꯏꯇꯔ꯭ꯤꯔꯣ꯫
ꯎꯝ ꯅꯨꯡꯉꯥꯏꯇꯦ
ꯌꯦꯡ ꯍꯥꯟꯕ ꯅꯨꯡꯉꯥꯏꯇꯦ꯫
ꯑ ꯑꯗꯨꯗꯤ ꯀꯩ ꯈꯪꯗꯦ ꯑꯗꯨꯁꯨ ꯈꯔ ꯇꯧꯕꯝ ꯇꯧꯋꯦꯕ꯫
ꯑꯣ ꯑꯩꯅ ꯑꯩꯅ ꯍꯥꯏꯁꯤꯅ ꯌꯨꯡ ꯌꯨꯡ ꯍꯥꯟꯕꯗꯤ ꯅꯨꯡꯉꯥꯏꯇꯦ ꯍꯥꯏꯌꯦꯕ꯫
ꯑꯣ
ꯑꯗꯨ
ꯈꯪꯉꯦ ꯆꯥꯗ꯭ꯔꯁꯨ ꯏꯟꯁꯥꯡ ꯂꯩꯇꯕꯅꯤꯅꯀꯣ ꯑꯗꯨꯝ ꯆꯥꯔꯦꯕ꯫
ꯆꯥꯟꯅꯗ꯭ꯔꯒꯗꯤ ꯍꯥꯏꯕ ꯆꯥꯟꯅꯔꯒꯗꯤ ꯀꯩꯁꯨ ꯀꯩꯁꯨ ꯇꯧꯔꯣꯏꯗ꯫
ꯎꯝ
ꯅꯣꯏ ꯃꯥ ꯍꯣꯏ ꯍꯜꯂꯛꯑꯕꯣ
ꯑꯥ ꯍꯜꯂꯛ ꯑꯦ
ꯑꯣ ꯅꯪ ꯂꯣꯏꯔꯝꯗꯥꯏꯗ ꯂꯥꯛꯄ꯭ꯔꯣ ꯂꯣꯏꯔꯀꯥꯟꯗ ꯂꯥꯛꯄ꯭ꯔꯣ꯫
ꯂꯣꯏꯔꯀꯥꯟꯗ ꯂꯥꯛꯑꯦ
ꯂꯣꯏꯔꯀꯥꯟꯗ ꯂꯣꯏ ꯂꯣꯏꯗ ꯀꯥꯟꯗ ꯂꯣꯏ ꯂꯣꯏ ꯂꯣꯏꯗ꯭ꯔꯤꯉꯩꯗꯤ ꯂꯥꯛꯑꯗꯤ ꯀꯝꯗꯧꯗꯤꯕꯥ ꯀꯩꯗꯧꯗꯣꯏꯕ꯫
ꯑꯃꯨꯛ ꯋꯥꯊꯤ ꯆꯥꯔꯅꯤ꯫
ꯋꯥꯊꯤ ꯆꯥꯔꯒ ꯑꯃꯨꯛ ꯀꯞꯄ ꯇꯥꯔꯦ ꯍꯥꯏꯗꯣ꯫
ꯀꯥꯏꯗꯒꯤ ꯅꯪꯁꯨ
ꯉꯁꯤꯗꯤ ꯑꯗꯨꯝ ꯂꯩꯒꯗ꯭ꯔꯣ ꯀꯥꯏ ꯀꯥꯏ
ꯂꯩꯒꯅꯤ ꯂꯩꯒꯅꯤ ꯃꯄꯥꯟ ꯊꯣꯛꯑꯣꯏ ꯅꯪꯒ ꯋꯥꯔꯤ ꯑꯗꯨꯝ ꯁꯥꯔꯒ ꯂꯩꯒꯅꯤ꯫
ꯍꯣꯏ ꯁꯥꯁꯤ ꯁꯥꯁꯤ ꯑꯩꯁꯨ ꯅꯪꯒ ꯑꯗꯨꯝ ꯋꯥꯔꯤ ꯁꯥꯅꯤꯡꯉꯛꯄ ꯍꯥꯏꯇꯥꯔꯦꯀꯣ ꯅꯪꯒꯤ ꯈꯣꯟꯁꯨ ꯑꯗꯨꯝ ꯇꯥꯕ ꯅꯨꯡꯉꯥꯏ ꯅꯪꯈꯣꯟꯁꯨ ꯑꯗꯨꯝ ꯀꯩ ꯍꯥꯏꯁꯦ ꯅꯨꯡꯁꯤꯕ ꯐꯥꯎꯋꯦꯕ꯫
ꯑ ꯑꯩꯁꯨꯅꯦ
ꯑꯁꯦꯡꯕꯩ ꯅꯪ ꯈꯣꯟꯖꯦꯟ ꯇꯥꯍꯧꯗ꯭ꯔꯗꯤꯀꯣ
ꯎꯝ ꯎꯝ ꯑꯩꯁꯨ ꯑꯗꯨꯃꯥꯏꯟ ꯇꯧꯋꯦꯕ꯫ ꯅꯪꯒ ꯋꯥꯔꯤ ꯁꯥꯟꯅꯗ꯭ꯔꯗꯤꯀꯣ ꯁꯥꯎꯅꯤꯡꯉꯦꯕ꯫
ꯅꯪꯉꯁꯨ ꯋꯥꯔꯤ ꯗꯨꯝ ꯁꯥꯕ ꯅꯨꯡꯉꯥꯏ ꯗꯨꯝ ꯋꯥ ꯉꯥꯡꯕ ꯈꯣꯠꯄꯁꯨ ꯑꯗꯨꯝ ꯅꯨꯡꯉꯥꯏꯌꯦ ꯅꯠꯗ꯭ꯔꯣ꯫
ꯃꯥꯅꯤ ꯃꯥꯅꯤ ꯈꯪꯅꯕꯒ ꯑꯗꯨꯝ ꯋꯥꯔꯤ ꯁꯥꯟꯅꯕ
ꯍꯣꯏ ꯍꯣꯏ ꯃꯥꯅꯦ ꯃꯥꯅꯦ ꯍꯩꯅ ꯇꯕꯒ ꯁꯥꯔꯗꯤ ꯋꯥ ꯉꯥꯡꯅꯤꯡꯉꯩ ꯀ ꯒꯌ꯭ꯥꯟ ꯃꯦꯟ ꯇꯥꯗꯝꯅꯤ꯫
ꯎꯝ ꯑꯗꯨꯃꯥꯏ꫰ꯇꯧꯋꯦ ꯅꯣꯡ ꯆꯨꯗ꯭ꯔꯣ꯫
ꯅꯣꯡ ꯆꯨꯗꯦ ꯉꯁꯥꯏ ꯆꯨꯔꯝꯕꯅꯦ ꯍꯧꯖꯤꯛ ꯍꯥꯡꯈ꯭ꯔꯦ ꯄꯨꯔꯥ ꯅꯣ ꯁꯥꯥ ꯊꯣꯛꯀꯦ ꯇꯧꯔꯦꯗ꯫
ꯅꯣꯡ ꯃꯡꯉꯗꯤ ꯐꯥꯒꯗꯕꯅꯤ ꯉꯁꯤ ꯅꯨꯡꯁꯥ ꯁꯥꯔꯗꯤ ꯂꯩꯐꯝꯒ ꯈꯪꯗꯦꯕ꯫
ꯗꯨꯏ ꯅꯨꯪꯁꯥ ꯊꯣꯛ ꯇꯦ꯫
ꯑꯣ ꯅꯨꯡꯁꯥ ꯊꯣꯛꯇꯕ ꯑꯣꯏꯁꯅꯨ ꯌꯥꯝ ꯁꯥꯏꯌꯦꯕ ꯅꯣꯡꯁꯥ ꯊ ꯅꯨꯡꯁꯥ ꯊꯣꯛꯑꯒ ꯋꯥꯏꯑꯦꯕ꯫
ꯑꯗꯨꯅꯦ ꯑꯩꯈꯣꯏꯒꯤ ꯌꯣꯟꯆꯥꯛ ꯄꯥꯝꯕꯤꯗꯣ ꯃꯅꯥ ꯀꯦꯟ ꯐꯖꯅ ꯀꯦꯜꯂꯦ
ꯑ ꯑꯣꯏꯔꯣ ꯀꯩꯁꯨ ꯈꯜꯅꯨꯗ ꯑꯇꯣꯞ ꯄ ꯑꯃꯨꯛ ꯊꯟ ꯅꯧꯅ ꯊꯥꯕꯁꯤꯡꯗꯣ ꯍꯌꯦꯡꯋꯥꯏ ꯆꯥꯎꯔꯀꯥꯟꯗ ꯑꯃꯨꯛ ꯆꯥꯔ ꯂꯣꯏꯔꯦꯗ
ꯑꯗꯨ ꯑꯣꯏꯔꯁꯨ ꯑꯁꯤ ꯑꯃ ꯂꯩꯍꯧꯔꯗꯤ ꯎꯝ ꯈ꯭ꯔ ꯅꯨꯡꯉꯥꯏꯗꯅ
ꯃꯥꯅꯦ ꯃꯥ ꯑꯗꯨ ꯂꯩꯔꯒꯗꯤ ꯑꯥ ꯃꯊꯪ ꯆꯍꯤꯗꯁꯨ ꯑꯗꯨꯝ ꯆꯥꯕ ꯐꯪ ꯐꯪꯒꯗꯣꯏꯅꯤꯗꯣ ꯑꯗꯨꯅ
ꯌꯣꯟꯆꯥꯛ ꯄꯥꯝꯕꯤ ꯂꯩꯕꯁꯤꯗꯤ ꯌꯥꯝ ꯆꯥꯎꯊꯣꯛꯄꯅꯤꯍꯦ ꯅꯠꯇ꯭ꯔꯣ ꯌꯥꯝ ꯆꯥꯎꯊꯣꯛꯅꯤꯡꯉꯥꯏꯅꯦꯕ
ꯌꯥꯔꯤꯉꯩꯗꯤ ꯅꯣꯏꯒꯤ ꯖꯒꯥꯗꯣ ꯑꯀꯣꯏꯕꯗ ꯑꯗꯨꯝ ꯊꯥꯖꯜꯂꯣꯕ ꯌꯣꯡꯆꯥꯛ ꯃꯤꯅ ꯍꯥꯏꯌꯦ ꯃꯤꯅ ꯍꯥꯏ ꯃꯤꯅ ꯍꯥꯏꯕꯗꯤꯀꯣ ꯅꯣꯢ ꯌꯣꯟ ꯌꯣꯡꯆꯥꯛ ꯆꯥ ꯆꯥꯕ ꯂꯦꯞꯄꯣꯏ ꯍꯥꯏꯔꯒꯗꯤ ꯆꯍꯤ ꯈꯨꯗꯤꯡꯒꯤ ꯊꯥꯒꯗꯕꯅꯤ ꯆꯍꯤ ꯈꯨꯗꯤꯡꯒꯤ ꯊꯥꯗ ꯂꯞ ꯂꯦꯞꯄꯗꯤ ꯑꯗꯨꯝ ꯁꯤꯔꯁꯨ ꯑꯗꯨꯝ ꯍꯧꯒꯠꯂꯒ ꯑꯗꯨꯝ ꯄꯥꯟꯕ ꯁꯤꯔꯁꯨ ꯄꯥꯥꯟꯗꯥ ꯀꯣ ꯑꯗꯨꯃꯥꯏ ꯍꯥꯏꯌꯦ
ꯎꯝ
ꯑꯩꯁꯨ ꯊꯥ ꯊꯥꯔꯣꯗꯣꯏꯅꯤ
ꯊꯥꯔꯨꯔꯣ ꯍꯣꯏ
ꯍꯣꯏ ꯂꯦꯕꯦꯂꯤꯡ ꯇꯧꯕ ꯂꯣꯏꯔꯒ ꯊꯥꯔꯣꯗꯝꯅꯤ
ꯅꯪ ꯅꯍꯥꯟ ꯌꯣꯟꯆꯥꯛ ꯃꯔꯨ ꯂꯧꯕꯗꯣ ꯢꯕꯥꯅꯤ
ꯍꯣꯏ
ꯑꯗꯨ ꯌꯥꯝ ꯍꯥꯎꯋꯦ ꯇꯤꯟꯁꯨ ꯁꯨꯆꯪ ꯆꯪꯗꯦ
ꯑꯣ ꯌꯣꯟꯕ ꯅꯨꯄꯥꯗꯨꯅ ꯇꯣꯛꯑꯦ ꯅꯨꯄꯤꯗꯨꯅꯁꯨ ꯊꯨꯒꯥꯏꯔꯒ ꯀꯅꯣ ꯇꯧꯋꯤꯅꯦ ꯐꯖꯅ ꯑꯗꯨꯝ ꯕꯥꯔ ꯀꯣ ꯎꯝ
ꯈꯪꯗꯦ ꯒ꯭ꯌꯥꯟ ꯇꯥꯗꯦ
ꯅꯨꯄꯥꯅꯖꯨ
ꯑꯅꯧꯕꯅꯤꯅꯀꯣ ꯍꯥꯎꯋꯦꯕ ꯑꯗꯨꯗꯤ
ꯈꯪꯗꯦ ꯑꯔꯤꯕꯗꯤ ꯇꯤꯟ ꯑꯗꯨꯝ ꯆꯪꯉꯦꯕꯀꯣ
ꯂꯝꯕꯤꯗ ꯇꯧꯕꯅꯤ ꯁꯣꯝ ꯒꯦꯠ ꯅꯝꯕꯔ ꯇꯨꯒꯤ
ꯎꯝ
ꯈꯪꯗꯦꯗ ꯉꯁꯤ ꯀꯥꯏ ꯆꯠꯀꯦꯔꯣ ꯅꯪꯗꯤ
ꯇꯥꯕ꯭ꯔꯣ ꯂꯩꯁꯥꯕꯤ
ꯉꯁꯤ ꯀꯥꯏ ꯆꯠꯀꯦꯔꯣ
ꯑꯩ ꯉꯁꯤ ꯆꯠꯂꯣꯏꯗ
ꯎꯝ ꯄꯣꯊꯥꯔꯣꯗ ꯅꯪꯁꯨ ꯋꯥꯔꯝꯃꯅꯤ ꯀꯣ
ꯍꯣꯏ ꯍꯣꯏ
ꯑꯃꯨꯛ ꯕꯣꯜ ꯌꯦꯡꯉꯦ
ꯎꯝ ꯕꯣꯜ ꯌꯦꯡꯕꯗꯤ ꯀꯩꯔꯣꯝ ꯉꯁꯥꯏ ꯐ꯭ꯔꯥꯁ ꯀꯅꯣ ꯒ ꯌꯦꯡꯉꯦ ꯃꯣꯔꯣꯀꯣ ꯒ ꯀꯩꯅꯣꯒ ꯌꯦꯡ ꯇꯕꯗꯣ
ꯌꯥꯔꯤ ꯍꯥꯏꯗ꯭ꯔꯁꯨ ꯈꯪꯉꯦꯕ
ꯈꯪꯉꯦ
ꯎꯝ
ꯑꯩꯁꯩ ꯌꯦꯡꯉꯦ ꯌꯦꯡꯉꯦ ꯃꯣꯏꯅ ꯅꯩꯁꯟꯈ꯭ꯔꯦ
ꯎꯝ ꯀꯌꯥ ꯀꯌꯥ ꯆꯟꯕ꯭ꯔꯥ ꯑꯃꯒ
ꯑꯅꯤ ꯑꯅꯤ ꯑꯅꯤꯔ ꯑꯅꯤꯔ ꯑꯅꯤꯔꯛ ꯖꯦꯔꯣ ꯐꯝꯃꯤꯔꯣ ꯍꯧꯖꯤꯛꯇꯤ ꯀꯩꯗ ꯀꯩꯗꯧ ꯂꯩꯕꯅꯣ
ꯑꯩꯈꯣꯏꯒꯤ ꯆꯥꯛꯇꯣ ꯉꯁꯤ ꯌꯥꯝ ꯀꯩꯅꯣ ꯇꯧꯔꯦ ꯍꯥꯎꯇ꯭ꯔꯦ
ꯀꯩꯒꯤꯅꯣ ꯅꯪ ꯌꯦꯡꯗꯕꯒꯤꯔꯣ
ꯊꯣꯡꯕꯅꯦ
ꯍꯣꯏ ꯑꯗꯨ ꯑꯣꯏꯔꯁꯨ ꯊꯣꯡꯉꯝꯕ ꯇꯥꯔꯒ ꯑꯣ ꯊꯣꯜꯂꯦꯕ ꯆꯥꯛꯇꯣ
ꯊꯣꯠꯂꯦ ꯀꯔꯤꯅꯣ ꯀꯔꯤ ꯍꯥꯏꯁꯤꯔꯥ ꯆꯥꯕ ꯍꯥꯎꯗꯕꯗꯣ
ꯍꯣꯏ ꯍꯣꯏ ꯊꯣꯂꯒꯁꯨ ꯌꯥꯝ ꯀꯟꯅ ꯊꯣꯠꯇꯗꯤ ꯌꯥꯏꯗ
ꯎꯝ
ꯆꯥꯛ ꯊꯣꯠꯂꯒ ꯈꯪꯗꯦ ꯃꯤ ꯃꯤꯒꯤ ꯍꯩꯅ ꯍꯩꯅꯕꯤꯅꯤꯅ ꯃꯤꯗꯤ ꯆꯥꯛ ꯊꯣꯠꯄ ꯑꯄꯥꯝꯕ ꯂꯩ ꯑꯗꯒꯤ ꯆꯥꯛ ꯊꯣꯄ ꯄ ꯆꯥꯕ ꯍꯩꯅꯗꯕ ꯈꯔ ꯈꯔ ꯀꯟ ꯈꯔ ꯀꯟꯕꯗꯁꯨ ꯍꯩ ꯍꯩꯅꯕ ꯃꯤ ꯌꯥꯎꯏꯤ ꯑꯩꯗꯤ ꯂꯣꯏ ꯌꯥꯏꯗ ꯌꯥꯝ ꯊꯣꯠꯃꯜꯂꯁꯨ ꯑꯩ ꯆꯥꯅꯤꯡꯗꯦꯗ
ꯑ ꯑꯩꯅ ꯍꯥꯏꯕꯗꯤ ꯑꯁꯤ ꯊꯣꯠꯄꯗꯨ ꯅꯠꯇꯦꯕ ꯏꯁꯤꯡ ꯌꯥꯝꯍꯟꯕꯒꯤ ꯀꯩꯅꯣ ꯐꯔꯛ ꯕꯦꯔꯥ ꯀꯥꯈ꯭ꯔꯦꯕ
ꯑꯣ ꯍꯪꯉꯦ ꯆꯦꯡ ꯆꯪꯕꯗꯣ
ꯑꯣ ꯕꯤꯔꯥꯁ
ꯑꯁ ꯑꯗꯨꯗꯤ ꯆꯥꯕ ꯅꯨꯡꯉꯥꯏꯔꯣꯏꯍꯦ ꯑꯗꯨꯣ ꯀꯩꯅꯣ ꯇꯧꯋꯣ ꯐꯖꯅ ꯑꯣꯠꯈꯥꯏꯔꯒꯅꯦ ꯀꯩꯅꯣꯒꯤ ꯄ꯭ꯔꯦꯁꯔ ꯀꯨꯀꯔꯗ ꯀꯥꯞ ꯑꯃꯨꯛ ꯀꯥꯝꯕ ꯌꯥꯅꯤ ꯉꯥꯛꯇꯪ ꯑꯗꯨꯗꯤ ꯀꯥꯞꯐꯤ ꯑꯣꯏꯗꯣꯏꯅꯤ ꯀ ꯀꯥꯃꯣ
ꯎꯝ ꯇꯜꯂꯦ
ꯀ ꯏ ꯇꯜꯂꯦꯌꯦ ꯀꯔꯤꯒꯤ ꯇꯟꯕ꯭ꯔꯅꯦ ꯇꯟꯒꯅꯨ ꯇꯟꯒꯅꯨ ꯑꯦ ꯉꯥꯛꯇꯪ ꯀꯥꯝꯒꯗꯧꯕꯗꯨꯕꯨ ꯆꯦꯡ ꯆꯪꯉ ꯆꯥꯕ ꯑꯣꯏꯁꯨ ꯑꯗꯨꯕꯨꯗꯤ ꯉꯍꯥꯛꯇꯪ ꯀꯥꯝꯃꯒ ꯆꯥꯛ ꯂꯥꯝꯕꯗꯣ ꯉꯥꯏꯍꯥꯛꯇꯪ ꯍꯥꯝꯃꯒ ꯑꯦ ꯉꯥꯏꯔꯒ ꯆꯥꯕꯅ ꯐꯅꯤꯗ ꯅꯪꯕꯨ
ꯑꯗꯨꯝ ꯆꯥꯔꯒꯦ ꯉꯁꯤꯒꯤꯗꯤ
ꯆꯦꯡ ꯆꯪ ꯆꯦꯡ ꯆꯪꯕ ꯆꯥ ꯐꯠꯇꯦ ꯍꯥꯏ ꯑꯍꯟꯁꯤꯡꯅ ꯍꯥꯏꯕ ꯆꯤꯡ ꯆꯪꯕꯁꯥ ꯆꯥꯔꯗꯤ ꯈꯨꯗꯣꯡꯊꯤꯕꯒꯨꯝꯕ ꯗꯥꯎꯒꯨꯝꯕ ꯌꯥꯗꯦ ꯌꯥꯗꯦ ꯍꯥꯏꯌꯦ
ꯑꯩ ꯃꯪ ꯅꯨꯡꯉꯥꯏꯇꯦꯀꯣ ꯅꯪ ꯉꯁꯤ ꯃꯄꯥꯟ ꯊꯣꯛꯀꯅꯨ ꯍꯥꯏꯔꯤꯁꯤꯅꯤ
ꯆꯦꯡ ꯆꯪꯕ ꯆꯥꯕ ꯑꯗꯒꯤ ꯑꯩꯈꯣꯏꯒꯤ ꯄꯨꯈꯝ ꯀꯥꯏꯕꯒꯨꯝꯕ ꯆꯥꯕꯁꯦ ꯐꯠꯇꯦ ꯍꯥꯏꯌꯦꯕ ꯄꯨꯈꯝ ꯀꯥꯏꯕꯒꯨꯝꯕꯁꯨ ꯆꯥꯕ ꯐꯠ ꯐꯠꯇꯦ ꯍꯥꯏ
ꯅꯪ ꯉꯁꯤ ꯃꯄꯥꯟ ꯊꯣꯛꯀꯅꯣꯕ
ꯍꯣꯏ ꯍꯣꯏ ꯊꯣꯛꯑꯣꯏꯌꯦ
ꯎꯝ ꯑꯩ ꯃꯪꯗꯣ ꯅꯨꯡꯉꯥꯏꯇꯦꯕꯀꯣ
ꯍꯣꯏ ꯀꯩꯁꯨ ꯀꯩꯁꯨ ꯇꯧꯔꯣꯏꯗ
ꯈꯪꯗꯦ ꯅꯪꯅ ꯀꯩꯁꯨ ꯇꯧꯔꯣꯏ ꯍꯥꯏꯔꯗꯤ ꯆꯠꯂꯣ
ꯏꯁ ꯆꯠ ꯆꯠꯂꯣꯏꯍꯦ ꯆꯠꯐꯝ ꯂꯩꯁꯨ ꯂꯩꯇꯦ ꯆꯔ ꯍ ꯇꯧꯔꯁꯨ ꯆꯠꯂ ꯔꯣꯏꯗ
ꯑꯥ ꯅꯣꯛꯀꯥꯅꯣ
ꯅꯣꯅꯤꯡꯉꯤꯗꯤ ꯌꯥꯝ ꯅꯨꯡꯁꯤꯗ ꯏꯆꯟꯒꯤ ꯈꯣꯟꯖꯦ ꯎꯝ
ꯑꯩꯅ ꯋꯥ ꯉꯥꯡꯕꯁꯦ ꯑꯩꯒꯤ ꯈꯣꯟꯖꯦꯜꯁꯤ ꯇꯥꯕ ꯅꯨꯡꯉꯥꯏꯇꯕ꯭ꯔꯥ
ꯌꯥꯝ ꯅꯨꯡꯉꯥꯏꯌꯦ ꯑꯁ ꯌꯥꯝ ꯅꯨꯡꯉꯥꯏ ꯅꯨꯡꯉꯥꯏꯕꯩꯅꯤꯅꯦ ꯍꯔꯥꯎ ꯍꯔꯥꯎ ꯋꯥꯔꯤ
ꯃꯤꯅꯦ ꯑꯩꯁꯦ ꯍꯟꯅꯨꯕꯤꯒꯤ ꯈꯣꯟꯖꯦꯜ ꯃꯥꯜꯂꯦ ꯍꯥꯏꯌꯦ
ꯀꯅꯥꯅ ꯍꯥꯏꯔꯤꯕ ꯆꯩ ꯑꯩ ꯐꯨ ꯀꯩꯅꯣ ꯇꯧꯅꯤ ꯍꯥꯏ ꯑꯩ ꯑꯩꯅꯦ ꯑꯩꯅ ꯑꯩꯅ ꯑꯗꯨꯒꯨꯝꯕ ꯋꯥꯗꯣ ꯋꯥꯟ ꯗꯨ ꯋꯥꯟ ꯀꯩꯟ ꯇꯧꯋꯦ
ꯑꯗꯨꯒ ꯎꯝ ꯋꯥ ꯉꯥꯡꯕ ꯀꯥꯟꯗꯁꯨꯀꯣ
ꯍꯣꯏ
ꯑꯥ ꯎ ꯂꯩꯁꯥꯕꯤꯒꯤ ꯈꯣꯟꯖꯦꯜ ꯃꯥꯟꯗꯦ ꯍꯅꯨꯕꯤꯒꯤ ꯈꯣꯟꯖꯦꯜ ꯃꯥꯜꯂꯦ ꯌꯥꯏ
ꯑꯣ
ꯇꯥꯕ ꯅꯨꯡꯉꯥꯏꯇꯕ ꯃꯥꯜꯂꯦ ꯑꯩꯒꯤ ꯈꯣꯟꯖꯦꯜꯁꯦꯀꯣ
ꯑꯗꯨꯝ ꯅꯨꯡꯉꯥꯏꯍꯦ
ꯃꯤ ꯂꯩꯁꯥꯕꯤ ꯑꯣꯏꯔꯗꯤ ꯎꯝ ꯃꯥꯒꯤ ꯈꯣꯟꯖꯦꯜꯗꯨ ꯍꯟ ꯇꯥꯞꯄꯒ ꯑꯩ ꯌꯥꯝꯅ ꯀꯔꯤ ꯍꯥꯏꯖꯔꯦ ꯏꯪ ꯇꯞꯅ ꯀꯩꯅꯣ ꯁꯨꯃꯥꯏ ꯉꯥꯡꯉꯤꯗꯅ
ꯍꯣꯏ
ꯑꯩꯗꯤ ꯑꯗꯨ ꯃꯥꯏ ꯍꯩꯇꯦꯕ
ꯏꯁꯧꯗꯤ ꯂꯥꯡ ꯌꯥꯝ ꯀꯟꯅ ꯂꯥꯡꯕꯅꯦ ꯏꯁꯧ ꯂꯥꯡꯕꯗꯤ ꯈ꯭ꯋꯥꯏꯗꯤ ꯐꯠꯇꯕꯅꯤ ꯑꯩꯅ ꯍꯥꯏꯒ ꯋꯥ ꯉꯥꯡꯕꯗꯨꯒꯨꯝꯕꯀꯣ ꯏꯪꯅ ꯇꯤꯞ ꯇꯞꯅ ꯒ꯭ꯌꯥꯟ ꯇꯥꯅ ꯉꯥꯡꯕꯗꯣ ꯑꯗꯨꯅ ꯅꯨꯞ ꯅꯨꯄꯤ
ꯍꯧꯖꯤꯛ ꯑꯩꯅ ꯉꯥꯡꯉ ꯁꯨꯃꯥꯏꯅꯀꯣ ꯂꯩꯁꯥꯕꯤꯒꯤ ꯃꯨꯛ ꯐꯣꯟ ꯃꯥꯟꯗꯦ ꯍꯥꯏꯌꯦꯕ
ꯑꯣ
ꯃꯤꯔꯦꯞ ꯃꯥ ꯃꯤꯒꯤ ꯃꯨꯛ ꯀꯋ꯭ꯟꯗꯣ ꯀꯩꯅꯣ ꯆꯥꯛ ꯆꯔꯕꯣ ꯎꯝ ꯆꯥꯔꯦ ꯁꯨꯃꯥꯏꯟ
ꯑꯁ ꯑꯗꯨꯅꯤ ꯑꯗꯨꯗꯤ ꯀꯩꯏꯟ ꯇꯧꯕꯩꯅꯦꯕꯥ ꯃꯦꯟꯇꯤꯛ ꯑꯣꯏꯕꯒꯤꯅꯤ ꯑꯗꯨꯕꯨ
ꯇꯨꯃꯤꯟ ꯂꯩꯌꯣ ꯅꯪꯅꯆꯤꯟꯗꯣ
ꯑꯩꯈꯣꯏꯗꯤꯅꯦ
ꯍ
ꯑꯩꯈꯣꯏꯗꯤ ꯀꯩꯅꯣ ꯇꯧꯅꯤ ꯑꯩꯈꯣꯏꯗꯤ ꯀꯩ ꯍꯥꯏꯁꯤꯔꯥ ꯑ ꯏꯁ ꯀꯩ ꯍꯥꯏꯒꯤꯅꯣ ꯈꯪꯗꯦꯅꯦ ꯄꯉꯥꯡ ꯉꯥꯡꯕꯗꯣ ꯑꯗꯨꯃꯥꯏꯟ ꯇꯧꯕꯩꯅꯦꯕ
ꯅꯠꯇꯦꯕ ꯑꯁ ꯑꯁ ꯅꯪꯁꯨ ꯀꯔꯤꯔꯥ ꯈꯪ ꯑꯩꯅ ꯉꯥꯡꯕꯁꯤ ꯅꯪ ꯚꯥꯞ ꯑꯝꯇ ꯇꯥꯗ꯭ꯔꯦꯕ
ꯍꯣꯏ ꯇꯥꯏꯌꯦ ꯇꯥꯏꯌꯦꯕ ꯅꯪ ꯉꯥꯡꯉꯤꯗꯣ ꯃꯤ ꯃꯤꯅ ꯈꯜ ꯃꯤꯅꯥ ꯈꯜꯂꯤ ꯃꯤꯅ ꯇꯥꯏ ꯍꯥꯏꯔꯤꯁ ꯇꯦ ꯀꯩꯅꯣ ꯇꯧꯗꯦ ꯅꯨꯄꯤꯒꯤ ꯈꯣꯟꯖꯦꯜ ꯃꯥꯟ ꯗꯦ ꯑꯦ ꯍꯟ ꯍꯅꯨꯕꯤꯒꯤ ꯃꯈꯣꯟꯜ ꯃꯥꯜꯂꯤ ꯍꯥꯏꯕꯅꯦꯕ
ꯑꯥ ꯑꯗꯨꯃꯥꯏ ꯍꯥꯏꯌꯦꯕ ꯑꯩꯕꯨ
ꯃꯥꯟꯗꯦꯕ ꯃꯥꯟꯗꯦꯕ
ꯑꯗꯨ ꯅꯨꯄꯤꯖꯤ ꯈꯔꯗꯤ ꯎꯝ ꯀꯔꯤ ꯍꯥꯏꯁꯤꯔꯥ ꯃꯥ ꯈꯣꯟꯖꯦꯜ ꯌꯥꯝ ꯇꯥꯕ ꯅꯨꯡꯉꯥꯏꯕ ꯂꯩꯗꯅꯀꯣ
ꯍꯣꯏ
ꯑꯗꯨꯒꯤꯅꯦꯗꯥ ꯑꯩꯅ ꯍꯥꯏꯕꯗꯤ
ꯑꯁ ꯑꯩ ꯑꯩꯗꯤ ꯅꯪ ꯏꯍꯦꯟ ꯍꯦꯂꯤꯗꯥ ꯑꯗꯨꯝ ꯇꯥꯕ ꯅꯨꯡꯉꯥꯏꯅ
ꯎꯝ ꯈꯪꯗꯦ ꯅꯪ ꯗꯤ ꯑꯩ ꯅꯨꯡꯁꯤꯕꯤꯕꯒꯤꯔꯥꯗꯤ ꯈꯪꯗ꯭ꯔꯦꯀꯣ ꯑꯁ ꯑꯁ
ꯂꯣꯏꯅꯕꯨꯗꯤ ꯅꯨꯡꯁꯤꯌꯦꯕꯀꯣ ꯑꯗꯨꯁꯨ ꯑꯗꯨꯝ ꯇꯥꯕ ꯅꯨꯡꯉꯥꯏꯕ ꯇꯥꯕ ꯅꯨꯡꯉꯥꯏꯇꯕ ꯈꯣꯠꯄ ꯀꯩꯝ ꯇꯧꯗꯦ ꯍꯥꯏꯕ ꯑꯩ ꯏꯁ ꯑꯩꯁꯨ ꯑꯇꯣꯞꯄ ꯐꯣꯟꯅꯤ ꯇꯥꯅꯤꯡꯗꯕ ꯑꯗꯨꯝ ꯌꯥꯎꯋꯤꯗꯥ ꯑꯩꯒꯤꯗꯤ ꯀꯃꯥꯏꯟ ꯇꯧꯕ꯭ꯔꯥ ꯑꯩꯒꯤ ꯈꯣꯟꯗꯣ ꯌꯥꯝ ꯄꯤꯛꯄ꯭ꯔꯣ
ꯄꯤꯛꯇꯦꯗꯥ ꯍꯥꯟꯅꯗꯤꯀꯣ ꯑꯩꯈꯣꯏꯅꯤ ꯋꯥꯔꯤ ꯁꯥꯟꯅꯕ ꯍꯥꯟ ꯃꯇꯝꯗꯨꯗꯤ ꯅꯪꯗꯤ ꯈꯣꯟꯖꯦꯜꯗꯣ ꯈꯔ ꯄꯤꯛꯑꯦꯕꯀꯣ ꯑꯗꯨ ꯑꯣꯏꯔꯁꯨ ꯑꯗꯨꯝ ꯎꯝ ꯈꯪꯗꯦ ꯋꯥꯔꯤ ꯁꯥꯟꯅꯕꯅꯤꯅ ꯑꯗꯨꯝ ꯇꯥꯔꯕꯅꯤꯅ ꯀꯩꯁꯨ ꯀꯥꯏꯗꯦ
ꯑꯩ ꯈꯣꯟꯖꯦꯟ ꯅꯨꯞ